ꯇꯥꯕ꯭ꯔ‌ꯣ?
ꯇꯥꯏꯌ‌ꯦ
ꯎꯝ ꯀꯩꯗꯧꯔꯤꯒꯦ?
ꯀꯩꯁꯨ ꯇꯧꯗꯦ ꯆꯥꯛ ꯆꯥꯥꯕ ꯂ‌ꯣꯏꯔꯒ ꯂꯩꯌꯦ ꯫
ꯀꯩ ꯌꯦꯡꯉꯤꯅꯣ ꯐꯤꯂꯝ ꯃꯈꯣꯟꯔꯥ ꯌꯥꯝ ꯇꯥꯏꯗ
ꯌꯦꯡꯗ‌ꯦꯍ‌ꯦ
ꯀꯩ ꯏꯟꯖꯥꯡ ꯆꯥꯒꯦ
ꯉꯁꯤꯁꯦ ꯗꯥꯜ ꯆꯥꯏ ꯅꯪꯗꯤ
ꯍꯥꯎꯏꯗ
ꯗꯥꯜ ꯆꯥꯏꯅꯦ
ꯗꯥꯜꯗꯤ ꯍꯥꯎꯕꯅ‌ꯦ
ꯍꯥꯎꯗ‌ꯦꯗ
ꯄꯨꯛ ꯊꯟꯅꯕ ꯆꯥꯏ ꯍꯥꯎꯗ꯭ꯔꯥꯁꯨ ꯅꯪꯗꯤ ꯀꯩꯗꯧꯔꯤꯅ‌ꯣ
ꯑꯩꯗꯤ ꯀꯩꯁꯨ ꯇꯧꯗ‌ꯦꯗ ꯑꯗꯨꯝ ꯐꯃꯨꯡꯗ ꯍꯤꯞꯄꯒ ꯂꯩꯕꯅꯤꯗ
ꯀꯥꯡꯁꯤ ꯌꯥꯝ ꯃꯜꯂꯤꯅꯦ ꯍꯧꯖꯤꯛ ꯃꯇꯝꯁꯦ ꯍꯥ
ꯀꯩ ꯖꯦꯟꯖꯥꯡ ꯆꯥꯔꯒꯦ
ꯑꯩꯈꯣꯏ ꯉꯁꯤ ꯑꯥ ꯃꯥꯏꯔꯦꯝ ꯃꯅꯥꯗꯣ
ꯑꯣ
ꯑꯗꯨ ꯑꯣꯏ ꯆꯥꯏ ꯍꯥꯎꯇꯕ ꯉꯥꯛꯇ
ꯀꯥꯡ ꯌꯥꯝꯃꯤ ꯍꯥꯏꯕ
ꯑꯧ ꯀꯥꯡ ꯌꯥꯝꯃꯟꯕꯒꯤ ꯌꯥꯗꯔꯦꯕ ꯂꯦꯡꯗ꯭ꯔꯗꯤ ꯌꯥꯗꯦꯅꯦ ꯇꯨꯃꯤꯟꯅ ꯐꯝꯕ ꯌꯥꯗꯦꯅꯦ ꯀꯥꯡ ꯌꯥꯝꯃꯟꯕꯩ ꯑꯁ ꯌꯥꯗ꯭ꯔꯦ
ꯍꯜꯂꯣ
ꯎꯝ ꯍꯥ ꯑꯗꯨꯗꯣ ꯕꯣ ꯈꯔꯥ ꯆꯜꯂꯣ ꯍꯥꯏ ꯑꯩ ꯅꯨꯡꯗꯥꯡꯗꯕꯨ
ꯎꯝ
ꯀꯩꯀꯩ ꯇꯧꯔꯤꯅꯣ
ꯀꯩꯁꯨ ꯇꯧꯗꯦꯗ ꯀꯥꯡ ꯇꯥꯟꯊꯣꯛꯄꯅꯤ ꯍꯧꯖꯤꯛꯇꯤ
ꯑꯥꯡ ꯌꯥꯃꯟꯕꯩ ꯌꯥꯗ꯭ꯔꯦꯕ
ꯐꯖꯅ ꯇꯥꯟꯊꯣꯛꯑꯣ ꯑꯗꯨꯗꯤ
ꯎꯝ ꯐꯠꯇꯕ ꯂꯥꯏꯋꯥ ꯇꯤꯟꯋ ꯆꯠꯈ꯭ꯔꯣ ꯆꯠꯂꯣ ꯅꯁꯛꯑꯗꯣ ꯌꯦꯡꯅꯤꯡꯗꯦ ꯍꯥꯏꯔꯒ ꯇꯥꯟꯊꯣꯛꯄ
ꯎꯝ ꯗꯣ ꯆꯠꯇꯤ ꯆꯠꯄ꯭ꯔꯣ ꯀꯥꯡꯁꯤꯡꯗꯤ
ꯑꯧ ꯈꯔ ꯈꯔꯗꯤ ꯆꯠꯂꯤ ꯌꯥꯝ ꯃꯨꯛ ꯂꯥꯛꯑꯦ ꯌꯥꯝ ꯀꯜꯂꯤꯅꯦ ꯃꯣꯏꯗꯣ
ꯃꯣꯏ ꯆꯥꯕ ꯐꯪꯗꯕꯅꯤꯅ ꯀꯣ
ꯍꯣꯏꯅꯦ
ꯎꯝ ꯏꯁꯥꯗꯣ ꯈꯔ ꯐꯖꯥ ꯐꯔꯗꯤ ꯌꯥꯗꯧꯕ ꯆꯥꯒꯗꯤ ꯌꯥꯗꯔꯦꯅꯤ ꯅꯣꯏꯔꯗꯤ ꯄꯤꯗ ꯏ ꯄꯤꯔꯁꯨ ꯀꯩꯁꯨ ꯀꯥꯏꯗꯦꯕ
ꯑꯗꯨꯗꯤ ꯅꯪ ꯀꯪꯕ ꯃꯥꯜꯂꯦꯗꯅ ꯗꯨꯗꯤ ꯫
ꯑꯧ ꯌꯥꯝ ꯀꯪꯉꯦ ꯑꯩꯈꯣꯏꯗꯤ ꯅꯣꯏꯒꯨꯝꯅ ꯅꯣꯏꯗ꯭ꯔꯦ
ꯏꯁ
ꯎꯝ
ꯅꯣꯏꯗꯦꯍꯦ ꯑꯩꯁꯨ
ꯑꯦꯁ ꯅꯣꯏꯔꯝꯒꯅꯤ
ꯅꯨꯡꯊꯤꯟꯗꯔꯦ
ꯑꯩꯗꯣ ꯅꯣꯏꯗꯤ ꯅꯣꯏꯅꯤꯡꯉꯦꯕ ꯅꯣꯏꯕ ꯌꯥ ꯅꯣꯏꯕ ꯌꯥꯗꯦꯕ ꯀꯔꯤꯒꯤꯅꯣ ꯈꯪꯗꯦ ꯃꯍꯧꯁꯥꯒꯤ ꯃꯥꯜꯂꯦ ꯫ ꯌꯥꯝ ꯆꯥꯔꯖꯨ ꯗꯨꯝ ꯅꯣꯏꯗꯦꯕ ꯎꯝ꯫
ꯏꯕꯥꯅꯤ ꯆꯞ ꯃꯥꯟꯅꯩ ꯫
ꯎꯝ ꯑꯗꯨꯅꯦ ꯂꯦꯠ ꯑ ꯑꯩ ꯆꯥꯛꯒꯣ ꯌꯥꯝ ꯆꯥꯔꯁꯨꯀꯣ ꯆꯥꯛꯀ ꯑꯗꯨꯝ ꯑꯣꯟꯅꯗ꯭ꯔꯁꯨ ꯑꯗꯨꯝ ꯍꯥꯞꯄꯁꯨ ꯌꯥꯝ ꯆꯥꯔꯖꯨ ꯄꯨꯛꯇꯣ ꯌꯥꯝ ꯆꯥꯎꯔꯛꯇꯦꯕ꯫ ꯑꯗꯨꯝ ꯆꯥꯎꯗꯦꯕ
ꯄꯥꯝꯕꯔꯣ꯫
ꯎꯝ ꯆꯥꯛ ꯄꯥꯝꯗꯦꯗ
ꯄꯣ
ꯑꯗꯨ ꯑꯣꯏꯔꯁꯨ ꯌꯥꯏ ꯂꯩꯗꯅ ꯌꯥꯝ ꯆꯥꯔꯁꯨ ꯄꯨꯛ ꯄꯨꯛꯇꯣ ꯑꯝꯇ ꯆꯥꯎ
ꯑꯣ
ꯀꯔꯤ ꯍꯥꯏꯁꯦꯔꯥ ꯀꯛ ꯀꯛ ꯂꯥꯎꯋꯤ ꯫
ꯌꯥꯗ꯭ꯔꯦꯅꯦ ꯍꯟꯗꯛ ꯃꯔꯛꯁꯤ ꯫
ꯌꯥꯔꯅꯦ ꯀꯔꯤꯒꯤ ꯌꯥꯗꯕꯅꯦ ꯫
ꯎꯝ ꯅꯪꯗꯤ ꯉꯁꯤ ꯀꯥꯏ ꯀꯥꯏ ꯆꯠꯄ꯭ꯔꯣ꯫
ꯀꯩꯁꯨ ꯆꯠꯇꯦꯗ ꯌꯨꯝꯗ ꯑꯗꯨꯝ ꯂꯩꯌꯦ꯫
ꯌꯨꯝꯗ ꯑꯗꯨꯝ ꯂꯩꯌꯨꯀꯣ ꯅꯪ ꯀꯣꯏꯆꯠ ꯆꯠꯀꯅꯨ꯫
ꯀꯅꯥ ꯈꯪꯅꯤ ꯅꯁꯛ ꯐꯖꯕꯅꯤꯅ ꯂꯣꯟꯅ ꯄꯨꯈ꯭ꯔꯗꯤ꯫
ꯗꯨꯅꯤ
ꯕꯣꯔꯥꯗꯒ ꯄꯨꯈ꯭ꯔꯗꯤ ꯑꯩꯗꯤ ꯃꯥꯡꯖꯔꯦꯗꯅ꯫
ꯑꯣꯏꯅꯦ
ꯎꯝ
ꯃꯥꯟꯗꯣꯏꯅꯤ ꯅꯪꯉ
ꯑꯥ ꯍꯌꯦꯡꯗꯤ ꯀꯥꯏ ꯆꯠꯀꯦꯔꯣ ꯗꯨꯗꯤ꯫
ꯍꯌꯦꯡꯁꯨ ꯂꯩꯒꯅꯤ꯫
ꯎꯝ ꯑꯗꯨꯝ ꯂꯩꯌꯨꯀꯣ ꯏꯕꯥꯅꯤꯗꯤ ꯑꯗꯨꯝ ꯀꯣꯜ ꯇꯧꯁꯤꯕꯥ꯫
ꯎ ꯇꯧꯁꯦ ꯅꯪꯁꯨ꯫
ꯎꯝ ꯑꯩꯁꯨ ꯇꯧꯔꯛꯀꯦ ꯅꯪꯁꯨ ꯇꯧꯔꯛꯑꯣꯕꯥ ꯫
ꯅꯪ ꯇꯧꯔꯛꯄ ꯌꯥꯕꯔ꯭ꯅꯦ
ꯑꯧ ꯇꯧꯔꯛꯄ ꯌꯥꯕꯅꯤ ꯅꯪ ꯇꯧꯔꯛꯂꯣꯁꯨ ꯍꯥꯏꯗꯦ꯫
ꯏꯁ ꯃꯥꯏꯟ ꯈꯪꯗꯣꯏꯅꯣ꯫
ꯎꯝ ꯑꯗꯨꯅꯤ ꯍꯣꯔꯦꯟ ꯑꯃꯨꯛ ꯇꯧꯔꯛꯑꯗꯤ ꯌꯥꯔꯦꯗꯅ ꯑꯗꯨ ꯇꯧꯔꯛꯄ ꯌꯥꯔꯗꯤ
ꯀꯩꯀꯩ ꯇꯧꯔꯤꯅꯣ ꯅꯪꯗꯤ ꯍꯧꯖꯤꯛꯀꯥꯟꯗꯤ
ꯀꯩꯁꯨ ꯇꯧꯗꯦ ꯑꯩꯈꯣꯏꯗꯤ ꯑꯗꯨꯝ ꯌꯨꯝꯗ ꯂꯩꯔꯤꯅꯤ ꯍꯣꯝ ꯃꯤꯅꯤꯁꯇꯔꯅꯤ
ꯃꯦꯗꯜꯒ ꯌꯥꯝ ꯐꯪꯈ꯭ꯔꯕꯖꯥꯠꯅꯤ ꯃꯁꯤꯡ ꯊꯤꯕ ꯉꯝꯗ꯭ꯔꯦ
ꯇꯨꯝꯕꯒ ꯃꯦꯗꯜꯂ ꯆꯥꯛ ꯆꯥꯕꯩ ꯃꯦꯗꯜꯂ ꯑꯁ ꯌꯥꯝ ꯂꯩꯔꯝꯒꯅꯤꯀꯣ ꯑꯗꯨꯗꯤ
ꯑꯣ ꯇꯨꯝꯕꯒ ꯆꯥꯕꯒ ꯐꯣꯟ ꯃꯦꯠꯄꯒ ꯁꯤꯅꯦ ꯑꯩꯒꯤ ꯊꯕꯛꯁꯦ
ꯍꯧꯖꯤꯛꯀꯥꯟꯁꯦ ꯍꯣꯝ ꯃꯤꯅꯤꯁꯇꯔ ꯍꯧꯖꯤꯛꯀꯥꯟꯁꯦ ꯍꯣꯝ ꯃꯤꯅꯤꯁꯇꯔꯁꯨ ꯌꯥꯝ ꯂꯩ
ꯎꯝ ꯅꯪꯁꯨ ꯑꯣꯏꯔꯝꯒꯅꯤꯗ ꯃꯔꯛ ꯃꯔꯛꯇꯗꯤ
ꯑꯣꯏꯔ‌ꯦ ꯏꯕꯥꯅꯤ ꯆꯞ ꯃꯥꯅꯩ ꯍꯥꯏꯔꯒ
ꯑꯩꯗꯤ ꯃꯄꯥꯟꯖꯨ ꯄꯡꯊꯣꯛ ꯊꯣꯛꯇꯦ ꯑꯗꯨꯝ ꯌꯨꯝꯗ ꯂꯩꯕ ꯑꯗꯨꯒꯤ ꯌꯥꯗ꯭ꯔꯦꯕ ꯍꯟꯗꯛ ꯃꯔꯛꯁꯤ
ꯌꯥꯝ ꯉꯥꯎꯔꯝꯒꯅꯤ ꯑꯗꯨꯗꯤ
ꯎꯝ ꯍꯥꯥ
ꯏꯍꯣꯡ ꯍꯣꯡꯉꯦꯕ
ꯑꯧ
ꯑꯗꯨꯗꯤ ꯀꯝꯄ꯭ꯂꯦꯛꯁꯟꯒ ꯂꯣꯏꯅꯃꯛ ꯏꯍꯣꯡ ꯍꯣꯡꯉꯅꯤꯀꯣ
ꯑꯩꯁ ꯀꯥꯏꯗꯒꯤ ꯀꯝꯄ꯭ꯂꯦꯛꯁꯟꯗꯤ ꯍꯥꯏ ꯀꯥꯟꯅꯗ‌ꯦ
ꯀꯩ ꯍꯥꯏꯁꯤꯔꯥ
ꯁꯨꯡꯍ‌ꯣꯡ ꯍꯣꯡꯗꯕ ꯁꯨꯡꯍ‌ꯣꯡ ꯍꯣꯡꯗꯕ ꯑꯗꯨ
ꯅꯪꯗꯤ ꯍꯣꯡꯕ꯭ꯔꯣ
ꯌꯥꯝ ꯍ‌ꯣꯡ ꯌꯥꯝ ꯍ‌ꯣꯡꯅꯤꯗ‌ ꯑꯩꯒꯤꯁꯨ
ꯍꯟꯗꯛ ꯃꯔꯛꯁꯤ ꯑꯁ ꯁꯥꯃꯟꯕꯒꯤꯀꯣ ꯁꯥꯃꯟꯕꯒꯤ ꯊꯕꯛ ꯊꯕꯛꯀ ꯂꯥꯏꯔꯤ ꯌꯨꯝꯗ ꯂꯩꯔꯁꯨ ꯑꯗꯨꯝ ꯍꯨꯃꯥꯡ ꯊꯣꯛꯏꯅꯦ ꯑꯩꯗꯤ
ꯑꯩꯁꯨꯅ‌ꯦ
ꯈꯪꯗ꯭ꯔꯦꯅꯦ ꯀꯔꯤ ꯇꯧꯕꯩꯔꯥ ꯅꯣꯡꯁꯨ ꯑꯝꯇ ꯆꯨꯗꯦ ꯅꯪꯒ ꯑꯣꯏꯔꯝꯅꯤ
ꯉꯁꯥꯏꯗꯤ ꯑꯁꯤꯗꯗꯤ ꯅꯣꯡ ꯆꯨꯋ‌ꯦ
ꯑꯩꯈꯣꯏꯗꯗꯤ ꯆꯨꯗꯕ ꯆꯨꯔꯛꯑꯣ ꯍꯥꯏꯔꯁꯨ ꯆꯨꯗ‌ꯦꯅꯦ
ꯃꯔꯛ ꯃꯔꯛꯇꯗꯤ ꯆꯨꯋ‌ꯦ ꯁꯤꯗꯗꯤ
ꯑꯣ ꯃꯔꯛ ꯃꯔꯛꯇ ꯆꯨꯔꯗꯤ ꯌꯥꯏꯅ ꯑꯩꯈꯣꯏꯗꯤ ꯃꯔꯛ ꯃꯔꯛꯇ ꯐꯥꯎ ꯆꯨꯗ꯭ꯔꯦ ꯍꯧꯖꯤꯛ ꯅ‌ꯣꯡ ꯅꯣꯡꯗꯤ ꯑꯗꯨꯝ ꯃꯪꯉꯦꯕ ꯑꯗꯣ ꯆꯨꯗꯤ ꯆꯨꯗꯕ ꯌꯥꯗ꯭ꯔꯤ
ꯒ꯭ꯌꯥꯟ ꯇꯥꯗꯦ ꯕꯔꯗ꯭ꯔꯁꯦ
ꯀꯗꯥꯏꯗꯒꯤ ꯕꯔꯗ꯭ꯔꯅ‌ꯣꯍ‌ꯦ
ꯋꯦꯗꯔ ꯍꯥꯏꯕꯅꯤ ꯀꯩꯅꯣ
ꯗꯥꯏꯂ‌ꯣꯛꯅꯤꯗ
ꯑꯥ ꯇꯧꯔꯥꯒꯥꯅꯦ ꯋꯥꯕꯨ ꯊꯤ ꯂꯩꯕ꯭ꯔꯅꯦ
ꯑꯥ
ꯑꯣ ꯂꯩꯔꯝꯒꯅꯤ ꯑꯩꯒꯤꯗꯤ ꯂꯩꯇꯦꯗꯥ ꯃꯤ ꯑꯇꯣꯞꯄꯥꯒꯤꯗꯤ ꯂꯩꯔꯝꯅꯤ
ꯅꯪꯉꯣꯟꯅ ꯍꯦꯟꯅ ꯂꯩꯌꯦ
ꯎꯝ ꯃꯤ ꯈꯔꯥꯗꯤ ꯋꯥ ꯉꯥꯡꯕꯗꯥ ꯐꯥꯎ ꯀꯣ
ꯎꯝ
ꯀꯔꯤ ꯍꯥꯏꯁꯤꯔꯥ ꯃꯥꯒꯤ ꯇꯤꯟ ꯍꯥꯏꯕ ꯑꯗꯨ ꯌꯥꯝ ꯊꯣꯛꯄꯥꯅꯦꯕꯥ
ꯑꯣ
ꯑꯗꯨꯅ ꯋꯥꯊꯤ ꯍꯥꯏꯕꯅꯤ ꯑꯥ ꯋꯥꯊꯤ ꯅꯠ ꯑꯗꯨ ꯗꯤ ꯋꯥꯇꯦꯟ ꯍꯥꯏꯕꯅꯤ ꯑꯗꯨꯅꯤ
ꯋꯥꯇꯤꯟ ꯆꯥꯕ ꯅꯨꯡꯉꯥꯏꯕ ꯆꯥꯕ ꯍꯥꯎꯕꯥꯅꯤ ꯀꯩꯅꯦ
ꯎꯝ
ꯀꯥꯟꯅꯗꯦ ꯅꯪ ꯎꯝ ꯀꯦ ꯑꯥ ꯀꯥ ꯍꯥꯏꯕ ꯈꯪꯗ꯭ꯔꯦ ꯑꯥ ꯍꯪꯉꯣꯏ ꯆꯥꯕ꯭ꯔꯥꯅꯪ
ꯄꯥꯅꯦꯍꯦ
ꯀꯩꯒꯤ ꯆꯥꯗꯥꯕ
ꯏꯁ ꯊꯤ ꯆꯥꯕ꯭ꯔ ꯅꯪ
ꯍꯪꯉꯣꯏ ꯆꯥꯗꯦ ꯅꯪ
ꯍꯣꯏ
ꯂꯣꯏꯔꯦꯍꯦ ꯀꯩꯒꯤ ꯆꯥꯗꯥꯕ ꯇꯥꯜꯂꯤꯔꯣ
ꯍꯣꯏ
ꯍꯪꯉꯣꯏ ꯍꯥꯎꯕꯥꯅꯦ
ꯐ꯭ꯔꯦꯁ ꯇꯥꯀꯣ ꯑꯁ
ꯊꯣꯡꯗ꯭ꯔ ꯊꯣꯡꯗ꯭ꯔꯁꯨ ꯑꯗꯨꯝ ꯉꯧꯔꯥꯒꯀꯣ ꯑꯩꯈꯣꯏꯗꯤ ꯑꯗꯨꯝ ꯅꯣꯡ ꯆꯨꯕ ꯃꯇꯝꯗꯀꯣ ꯅꯣꯡ ꯈꯤꯇꯪ ꯈꯤꯇꯪ ꯆꯨꯕ ꯃꯇꯝꯗꯀꯣ ꯑꯗꯨꯗ ꯑꯗꯨ ꯃꯇꯝꯗꯣ ꯑꯥꯎ ꯃꯈꯣꯟ ꯇꯥꯏ ꯍꯪꯉꯣꯏ ꯃꯈꯣꯟꯗꯣ ꯍꯥꯏꯕ꯭ꯔ ꯑꯗꯨ ꯆꯩ ꯆꯩ ꯑꯃ ꯄꯥꯏꯅꯤꯅꯥ ꯑꯗꯨꯒꯥ ꯕꯛꯀꯦꯠꯔꯥ ꯑꯗꯨ ꯄꯥꯏꯔꯥꯅꯤ ꯑꯁ ꯌꯥꯝ ꯐꯪꯉꯤꯅꯥ
ꯌꯥꯝ ꯂꯩꯕꯥꯅꯤ ꯂꯥꯎ
ꯁꯦꯝꯕꯥꯗꯤ ꯇꯟꯕꯥ
ꯑꯣ
ꯑꯗꯨꯏ ꯑꯗꯨꯗꯤ ꯁꯦꯝꯕꯥ ꯇꯜꯂꯥꯗꯤ ꯐꯥꯔꯦꯗꯥꯅ ꯐꯥꯕ ꯂꯣꯏꯔꯥꯒ ꯍꯨꯟꯗꯣꯛꯑꯣꯗꯥꯅ ꯑꯗꯨꯗꯤ
ꯑꯗꯨꯗꯤ ꯄꯥꯝꯃꯨꯗ꯭ꯔꯣ ꯆꯥꯒꯦ ꯆꯥꯒꯦ ꯍꯥꯏꯅ ꯍꯥꯜꯂꯥꯒ ꯀꯃꯥꯏꯅꯥ ꯍꯨꯟꯗꯣꯛꯀꯥꯗꯣꯏꯅꯣ ꯂꯪꯊꯣꯛꯇꯣꯏꯅꯣ
ꯇꯜꯂꯥꯗꯤ ꯆꯥꯔꯨꯔꯥꯅꯨ
ꯑꯩ ꯍꯩꯅꯥꯗꯦꯗꯥ ꯅꯪꯒꯤ ꯋꯥꯍꯩꯁꯤꯗꯤ
ꯅꯪꯁꯨ ꯗꯥꯏꯂꯣꯛ ꯈꯔ ꯀꯥꯞꯄꯨꯅꯦ
ꯀꯩ ꯗꯥꯏꯂꯣꯛ
ꯈꯪꯗꯦ ꯋꯥꯊꯤ
ꯅꯨꯄꯤꯗꯨꯕꯨ ꯅꯨꯄꯤꯗꯨꯕꯨ ꯀꯥꯕ ꯍꯥꯏꯕ ꯇꯥꯛꯑꯣ ꯍꯥꯏꯔꯒ ꯌꯥꯗꯦ ꯅꯪ
ꯎꯝ ꯌꯥꯗꯦꯗ ꯑꯩꯁꯨ ꯃꯥꯥꯏ
ꯑꯦ ꯑꯩꯗꯤ ꯀꯥꯞꯄ ꯍꯧꯔꯒꯦ ꯍꯧꯗ ꯉꯥꯏꯔꯤꯗ ꯑꯩꯗꯤ ꯑꯣ
ꯍꯧꯔꯣ ꯍꯧꯔꯣ
ꯍꯧꯔꯒꯦ ꯍꯧꯅꯤꯡꯉꯥꯏꯗꯣ ꯍꯧꯖꯤꯛ ꯃꯇꯝ ꯈꯔ ꯋꯥꯠꯄ
ꯀꯩꯒꯤ
ꯈꯪꯗꯦ ꯅꯦꯋꯥꯔ ꯌꯥꯗ꯭ꯔꯗꯤ ꯑꯩꯗꯤ ꯗꯥꯏꯂꯣꯛ ꯇꯧꯕ ꯍꯩꯇꯦ ꯋꯥꯊꯤ ꯇꯧꯕ ꯍꯩꯇꯦ
ꯑꯁ ꯌꯥꯝ ꯐꯩꯅꯦ ꯀꯩꯅꯣ ꯇꯧꯑꯨꯅꯦ ꯇꯥꯒꯦꯅꯦ
ꯇꯧꯅꯤꯗꯦ ꯅꯪ ꯇꯥꯔꯗꯤ ꯑꯃꯨꯛ ꯅꯣꯛꯀꯅꯤ
ꯏꯁ ꯅꯣꯛꯑꯔꯣꯏꯁꯦ ꯈꯥꯡꯒꯦ
ꯍꯥ
ꯅꯣꯛꯂꯔꯣꯏꯌꯦ ꯈꯥꯡꯉꯦ
ꯅꯪ ꯌꯦꯇꯨꯝ ꯈꯪꯕ꯭ꯔꯥ
ꯑꯥ
ꯌꯦꯇꯨꯝ ꯈꯪꯕ꯭ꯔꯥ
ꯇꯨꯝ
ꯈꯪꯗꯦ
ꯈꯪꯗꯔ꯭ꯦ ꯑꯗꯨꯗꯤ ꯋꯥꯔꯤ ꯑꯃ ꯇꯥꯕ꯭ꯔꯥ ꯎꯝ ꯋꯥꯔꯤ ꯑꯃ ꯇꯥꯕ꯭ꯔꯥ ꯌꯦꯇꯨꯝꯗꯣ ꯅꯪꯁꯨ ꯈꯪꯗꯦꯅ ꯑꯗꯨꯏꯗꯣ ꯅꯨꯄꯥ ꯑꯅꯤ ꯗꯨꯀꯥꯟ ꯑꯃꯗ ꯆꯠꯃꯤꯟꯅꯕ
ꯎꯝ
ꯌꯦꯇꯨꯝ ꯌꯦꯇꯨꯝ ꯍꯥꯏꯅ ꯑꯗꯨ ꯂꯩꯔꯛꯑꯣ ꯍꯥꯏꯕꯅꯤꯕ ꯃꯣꯏ ꯃꯕꯥꯅꯤꯁꯦ ꯀꯥꯎꯈ꯭ꯔꯕꯅꯤꯕ ꯑꯗꯨ ꯗꯨꯀꯥꯟ ꯃꯄꯨꯁꯦ ꯈꯪꯈ꯭ꯔꯕ ꯀꯥꯎ꯭ꯔꯕ ꯂꯩ
ꯑꯗꯣ ꯃꯥꯗꯣ ꯍꯥꯏꯔꯣꯏꯒꯦꯗ
ꯑꯁ ꯀꯔꯤꯒꯤꯅꯣ ꯍꯥꯏꯌꯨ
ꯃꯥꯗꯤ ꯗꯨꯝꯗ ꯃꯃꯤꯡ ꯈꯪꯗꯕꯅꯤꯅ ꯀꯥꯎꯈ꯭ꯔꯝꯅꯤ ꯑꯗꯨꯒ ꯍꯨꯜꯂꯤꯒ ꯄꯤꯜꯂꯒ ꯍꯥꯏꯅꯦ ꯍꯨꯜꯂꯤꯒ ꯄꯤꯜꯂꯒ ꯍꯥꯏ
ꯅꯣꯛꯅꯤꯡꯗꯦ ꯈꯪꯗꯦ
ꯑꯁ ꯅꯪ ꯀꯔꯤ ꯇ꯭ꯔꯥꯏꯞꯅꯣ ꯈꯪ
ꯑꯗꯨꯏ ꯑꯣꯏꯔꯝꯅꯤ ꯄꯤꯜꯂꯒ ꯄꯤꯜꯂꯒ ꯍꯥꯏꯕꯅꯤ ꯈꯪꯗꯕꯩ ꯃꯣꯏ ꯃꯔꯣꯟꯗ ꯍꯥꯏꯕ
ꯎꯝ꯫
ꯗꯨꯏꯅꯤ ꯃꯩꯇꯩꯂꯣꯟꯗ ꯍꯥꯏꯕ ꯍꯩꯇꯕꯒꯤꯀꯣ
ꯅꯣꯛꯅꯤꯡꯗꯦ ꯅꯪꯒꯤ ꯗꯥꯏꯂꯣꯛꯇꯣ
ꯅꯣꯛꯅꯤꯡꯉꯨꯅꯨ ꯑꯩꯗꯤ ꯅꯣꯛꯅꯤꯡꯉꯥ ꯅꯣꯛ ꯅꯣꯛꯅꯤꯡꯉꯥꯏ ꯍꯥꯏꯕ ꯅꯠꯇꯦ ꯃꯇꯝ ꯑꯣ ꯃꯇꯝ ꯈꯔ ꯆꯠꯅꯕ ꯁꯥꯡꯅꯕ ꯍꯥꯏꯕꯅꯤ ꯋꯥ ꯉꯥꯡꯗ꯭ꯔꯗꯤ ꯑꯩꯗꯤ ꯍꯩꯅꯗꯦꯕ ꯑꯗꯨꯒꯤꯅꯤꯗ
ꯎꯝ
ꯎꯇꯣ
ꯅ ꯃꯥꯅꯤ